ꯈꯣꯡꯉꯦ ꯍꯜꯂꯣ
ꯍꯜꯂꯣ
ꯇꯔꯥ
ꯆꯥꯏ
ꯆꯥꯛ ꯆꯥꯅꯔꯕꯣ
ꯆꯥꯗ꯭ꯔꯤꯌꯦ ꯅꯪꯗꯤ
ꯊꯦꯡꯉꯦ ꯑꯩꯗꯤ ꯆꯥꯔꯦ
ꯀ ꯍꯖꯥꯡ ꯆꯥꯔꯒꯦ ꯉꯜꯂꯤꯅ ꯌꯥꯝꯅ
ꯉꯁꯤꯗꯤ ꯉꯍ ꯉꯔꯥꯡꯒꯤ ꯉꯥ ꯉꯥ ꯆꯥꯔꯦ ꯉꯔꯥꯒꯤ ꯌꯦꯟꯁꯥꯡꯁꯦ ꯉꯔꯥꯡꯒꯤ ꯌꯦꯟꯁꯥꯡꯅꯤ ꯅꯣꯏꯅ ꯍꯦꯟꯅ ꯍꯥꯎꯔꯝꯅꯤꯗ
ꯍꯥꯎꯇꯤꯌꯦ ꯑꯩꯈꯣꯏꯗꯤ ꯏꯟꯖꯥꯡ ꯈꯪꯁꯨ ꯈꯪꯗꯦ ꯀꯩ ꯌꯦꯟꯖꯥꯡ ꯊꯣꯡꯉꯖꯥꯠꯅꯣ
ꯀꯅꯥꯅ ꯊꯣꯡꯕ
ꯃꯃꯥꯅ
ꯑꯩꯈꯣꯏꯗ ꯐꯖꯅ ꯈꯣꯡꯏ ꯁꯤ ꯁꯤꯁꯤ ꯆꯥꯛ ꯆꯥꯅꯤꯡꯕ꯭ꯔꯥ ꯄꯨꯔꯛꯀꯦ
ꯍꯥ
ꯍꯧꯖꯤꯛ ꯈꯣꯡꯉꯤꯗꯣ ꯈꯪ ꯇꯥꯕ꯭ꯔꯥ
ꯇꯥꯏ
ꯎꯝ ꯑꯗꯣ ꯑꯗꯣ ꯅꯣꯏꯒꯤ ꯄꯨꯕꯤꯔꯛꯒꯦ ꯑꯩꯈꯣꯏ ꯂꯩꯀꯥꯏꯗꯅꯦ ꯑꯩꯈꯣꯏꯗꯤꯗ ꯅꯠꯇꯦꯗ
ꯑꯣ ꯂꯧꯊꯣꯛꯑ ꯄꯨꯣꯔꯛꯑꯒꯦ ꯍꯥꯏꯔ
ꯑꯣ ꯄꯨꯕꯤꯔꯛꯀꯦ ꯆꯥꯕ꯭ꯔꯥ ꯌꯦꯟꯗꯤ
ꯇ
ꯌꯦꯟꯗꯤ ꯍꯥꯎꯕꯅꯦꯕ
ꯍꯥꯎ
ꯀꯩ ꯀꯩ ꯍꯣꯠꯅꯔꯤꯒꯦ
ꯍꯣꯅꯕꯁꯦ ꯀ꯭ꯔꯤꯀꯦꯠ ꯁꯥꯟꯅꯔꯤꯦ
ꯍꯥꯥ
ꯀ꯭ꯔꯤꯀꯦꯠ ꯁꯥꯟꯅꯔꯤ
ꯒꯦꯝꯗ ꯍꯣꯠꯅꯔꯤꯔꯣ
ꯒꯦꯝꯗ ꯍꯣꯠꯅꯔꯤ ꯐꯣꯟꯗ ꯅꯠꯇꯦꯀꯣ
ꯑꯣ ꯑꯣꯁ ꯑꯣ ꯑꯩꯗꯤ ꯒꯦꯝ ꯀꯩꯅꯣ ꯃꯣꯕꯥꯏꯜ ꯃꯣꯕꯥꯏꯜ ꯐꯣꯟꯗꯅ ꯈꯟꯕ
ꯇꯦ ꯗꯥꯏꯔꯦꯛ ꯁ꯭ꯄꯣꯔꯠꯇ
ꯑꯣ ꯑꯗꯣ ꯀꯃꯥꯏꯅ ꯁꯥꯟꯅꯕ꯭ꯔꯅꯤ ꯀꯦꯛ
ꯀ꯭ꯔꯤꯀꯦ ꯀꯩꯅꯣꯝꯗ ꯁꯔꯁ ꯇꯧ ꯌꯦꯡꯉꯣ ꯑꯗꯨꯒ ꯀꯃꯥꯏꯅ ꯁꯥꯟꯅꯒꯦ ꯀ꯭ꯔꯤꯛꯀꯦꯠ ꯅꯪꯗꯤ ꯀꯩ ꯍꯣꯠꯅꯔꯤꯕ
ꯑꯩ ꯀꯔꯤꯁꯨ ꯍꯣꯠꯅꯗꯦ ꯌꯨꯝꯗ ꯑꯗꯨꯝ ꯂꯩ ꯏꯃꯥ ꯕꯕꯥꯈꯣꯏꯒ
ꯏꯃꯥ ꯕꯕꯥ ꯍꯣꯏꯒ ꯀꯣꯂꯦꯖꯇꯤ ꯂꯣꯏꯔꯕꯣ
ꯀꯣꯂꯦꯖ ꯂꯣꯏꯔꯦ ꯑꯗꯣ ꯀꯔꯤꯁꯨ ꯇꯧꯗꯕꯤꯗ ꯑꯗꯨꯝ ꯌꯨꯝꯗ ꯂꯩꯔꯦ ꯀꯔꯤꯁꯨ ꯍꯣꯠꯅꯗꯦ ꯅꯣꯏꯒꯨꯝꯅ ꯍꯩꯇꯕꯒꯤ ꯎꯄꯥꯏ ꯂꯩꯇꯦ ꯍꯣꯠꯅꯕ ꯀꯜꯂꯣ ꯅꯣꯏꯗꯤ
ꯅꯪꯒꯤꯁꯨ ꯏꯁꯀꯤꯜ ꯑꯃꯗꯤ ꯂꯩꯔꯝꯅꯤ ꯀꯩꯅꯣ ꯍꯣꯠꯅꯕ ꯍꯩꯕ
ꯂꯩꯇꯦꯗ
ꯎꯝ ꯂꯩꯅꯤꯗ ꯃꯤ ꯃꯤ ꯃꯤ ꯃꯤ ꯃꯤꯒꯤ ꯄꯤꯊꯣꯛꯆꯔꯛꯄ ꯑꯃ ꯂꯩꯕꯅꯦ ꯅꯪꯒꯤꯁꯨ ꯑꯃ ꯄꯤꯊꯣꯔꯛꯆꯅꯤ
ꯈꯪꯗꯦ ꯍꯧꯖꯤꯛꯐꯥꯎ ꯄꯤꯊꯣꯛꯇ꯭ꯔꯤꯇ꯭ꯔꯤꯕ ꯃꯥꯜꯂꯦꯗ ꯑꯩꯒꯤꯗꯤ
ꯄꯤꯊꯣꯔꯀꯅꯤ ꯄꯤꯊꯣꯔꯛꯀꯅꯤ
ꯉꯁꯤꯗꯤ ꯑꯃꯨꯛ ꯑꯗꯨꯝ ꯊꯣꯛꯇꯕ꯭ꯔꯥ ꯌꯨꯝꯗ ꯂꯩꯕ꯭ꯔꯥ
ꯉꯍꯥꯛ ꯂꯩꯔꯒ ꯆꯠꯂꯅꯤ ꯉꯥꯛ ꯂꯩꯔ ꯉꯁꯤꯒꯤꯅ ꯑꯩꯗꯤ ꯃꯣꯔꯅꯤꯡ ꯁꯦꯁꯟ ꯌꯥꯎꯔꯣꯏꯗꯕ ꯏꯚꯤꯅꯤꯡ ꯁꯦꯁꯟ ꯌꯥꯎꯗꯣꯏꯕ ꯄꯨꯡ ꯑꯃꯒꯤ ꯁꯦꯁꯟ ꯁꯦꯁꯟ ꯈꯥꯏꯗꯣꯛꯑꯦꯕ ꯑꯩꯅ ꯃꯣꯔꯅꯤꯡ ꯁꯦꯁꯟꯗꯣ ꯄꯣꯊꯥꯒꯦ ꯇꯧꯕ ꯉꯔꯥꯡ ꯋꯥ ꯉꯔꯥꯡ ꯁꯥꯟꯅ ꯆꯠꯂꯨꯕ ꯁꯟꯗꯦꯒꯤ ꯃꯦꯠꯁ ꯁꯥꯟꯅꯕ
ꯎꯝ
ꯍꯥꯏꯗꯤ ꯋꯥꯕꯗꯨꯗ ꯆꯥꯛ ꯆꯥꯊꯣꯛꯑ ꯂꯣꯏꯔꯒ
ꯑꯃꯨꯛ ꯑꯗꯨꯝ ꯅꯨꯡꯇꯤꯒꯤ ꯆꯠ ꯃꯥꯜꯂꯦ ꯍꯌꯦꯡꯁꯨ
ꯎꯝ ꯆꯠꯂꯦ ꯅꯨꯡꯇꯤꯒꯤ ꯑꯗꯨꯝ
ꯑꯣ ꯑꯣ
ꯁꯥꯅꯕ
ꯌꯥꯝ ꯅꯨꯡꯉꯥꯏꯅꯦ ꯅꯨꯡꯉꯥꯏꯁꯨ ꯅꯨꯡꯉꯥꯏ ꯍꯥꯎꯕ ꯄꯁꯥ ꯄꯩꯁꯥꯒꯨꯝꯕꯗꯨꯁꯨ ꯐꯪꯕ꯭ꯔꯅꯦ
ꯎꯝ ꯑꯩ ꯁꯥꯟꯅꯕ ꯀꯥꯟꯗ ꯍꯥꯏꯗꯤ ꯑꯥꯗ ꯃꯄꯥꯟ ꯂꯝ ꯆꯠꯂꯗꯤ ꯐꯪꯉꯦ ꯃꯄꯥꯟ ꯂꯝ ꯆꯠꯇ꯭ꯔꯗꯤ ꯐꯪ ꯑꯥ ꯃꯄꯥꯟ ꯂꯝꯗ ꯆꯠꯂꯦ ꯁꯥꯟꯅꯕ ꯑꯗꯨ ꯑꯣꯏꯔꯗꯤ ꯐꯪ
ꯑꯣ ꯑꯣ ꯅꯪꯒꯤꯁꯦ ꯐꯤꯖꯤꯀꯦꯜꯒꯤ ꯑꯗꯨꯝ ꯆꯠꯄ ꯃꯥꯜꯂꯦꯕꯀꯣ
ꯐꯤꯖꯤꯀꯦꯜ ꯐꯤꯖꯤꯀꯦꯜꯒꯤ ꯐꯤꯖꯤꯀꯦꯜꯒꯤ ꯅꯠꯇꯦ ꯗꯥꯏꯔꯦꯛ ꯀꯩꯅꯣꯝ ꯁꯥꯟꯅꯕꯒꯤ ꯑꯣꯏꯅ ꯆꯠꯄ ꯐꯤꯖꯤꯀꯦꯜꯗꯤ ꯇ꯭ꯔꯦꯅꯔꯒꯨꯝꯕ ꯀꯩꯅꯣꯒꯨꯝꯕ ꯑꯣꯏꯗꯣꯏꯅꯦꯕ ꯑꯗꯨꯗꯤ ꯆꯠ ꯀꯩꯅꯣꯝ ꯇꯧꯗꯦ
ꯅꯨꯡꯉꯥꯏꯅꯦ
ꯅꯨꯡꯉꯥꯏꯌꯦ
ꯑꯩꯁꯨ ꯁꯥꯟꯅꯕꯒꯨꯝꯕ ꯆꯠꯅꯤꯡꯉꯦ ꯅꯨꯄꯥ ꯑꯣꯏꯔꯗꯤ
ꯅꯨꯄꯥ ꯑꯣꯏꯔꯗꯤ ꯑꯩꯅ ꯑꯩꯅ ꯄꯨꯕꯤꯔꯁꯤꯔ
ꯐꯨꯕꯤꯒꯗ꯭ꯔꯅꯦ
ꯇꯨꯕꯤꯔꯣ ꯍꯥꯏꯔꯣ
ꯄꯨꯕꯤꯔꯣ ꯍꯣꯏ
ꯅꯪ ꯉꯝꯒꯗ꯭ꯔꯅꯦ ꯂꯥꯛꯄ
ꯉꯝꯒꯅꯤꯗ ꯑꯗꯣ ꯑꯩꯈꯣꯏ ꯑꯩꯈꯣꯏꯗꯤ ꯅꯨꯄꯤ ꯑꯣꯏꯕꯒꯤ ꯑꯁ ꯅꯨꯄꯥꯁꯤꯡꯅꯣ ꯍꯦꯟꯅ ꯅꯨꯡꯉꯥꯏꯕꯅꯦꯕ ꯁꯥꯟꯅꯕꯒꯨꯝꯕꯗꯤ
ꯑꯗꯨ ꯅꯨꯄꯤꯁꯤꯡꯁꯨ ꯁꯥꯟꯅꯕ ꯃꯌꯥꯝ ꯂꯩꯔꯦ ꯃꯌꯥꯝ ꯊꯣꯛꯣꯂꯛꯑꯦ ꯑꯈꯣꯏꯁꯤ ꯁꯥꯅꯕꯗꯨꯀꯥꯟ ꯄꯨꯊꯣꯛꯂꯛꯑꯦ
ꯎꯝ
ꯌꯥꯝ ꯊꯣꯛꯂꯛꯑꯦ ꯁꯥꯟꯅꯕꯕꯨ ꯐꯖꯅ ꯁꯥꯟꯅꯔꯗꯤ ꯅꯨꯄꯤꯅꯕꯨ ꯍꯦꯟꯅ ꯊꯣꯛꯂꯛꯑꯦ ꯁꯥꯟꯅꯕ ꯑꯗꯨ ꯑꯗꯨ ꯑꯣꯏꯗꯤ
ꯅꯨꯄꯥꯗꯣ ꯍꯦꯟꯅ ꯄꯥꯛꯑꯦꯕ
ꯄꯛꯑꯦ ꯑꯗꯨꯕꯨꯗꯤ ꯑ ꯅꯨꯄꯤꯁꯦ ꯍꯥꯏꯗꯤ ꯀꯩꯅꯣꯝꯒꯨꯝꯕ ꯑꯣꯏꯔꯗꯤ ꯌꯥꯝ ꯐꯕ ꯇꯣꯝꯕꯣꯏꯒꯨꯝꯕ
ꯎꯝ
ꯑꯗꯨꯒꯨꯝꯕ ꯇꯣꯝꯕꯣꯏꯗꯤ ꯈꯪꯕ꯭ꯔ
ꯈꯪꯉꯦ ꯈꯪꯉꯦ
ꯑꯗꯨꯗꯤ
ꯑꯩꯖꯤ ꯇꯣꯝ ꯇꯣꯝꯕꯣꯏꯕꯨ ꯌꯦꯡ ꯌꯦꯡꯕ ꯌꯥꯝ ꯅꯨꯡꯉꯥꯏꯌꯦ ꯇꯣꯝꯕꯣꯏꯒꯨꯝꯕꯁꯦ ꯍꯣꯃꯣꯕꯨꯗꯤ ꯌꯦꯡꯕ ꯅꯨꯡꯉꯥꯏꯇꯦ
ꯅꯨꯡꯉꯥꯏꯇꯦ
ꯇꯣꯝꯕꯣꯏꯒꯨꯝꯕꯗꯤ ꯑꯩ ꯏꯁꯥ ꯏꯁꯥꯒꯤꯅꯤꯀꯣ ꯇꯣꯝꯕꯣꯏꯒꯨꯝꯕꯗꯤ ꯌꯦꯡꯕ ꯑꯗꯨꯝ ꯅꯨꯡꯉꯥꯏꯌꯦꯕ
ꯅꯨꯉꯥꯏ ꯅꯪꯗꯤ ꯄꯨꯟꯗ꯭ꯔꯣ ꯇꯨꯝꯕꯣꯏꯁꯤꯡꯒ
ꯇꯨꯝꯕꯣꯏꯁꯤꯡꯗꯤ ꯄꯨꯜꯂꯦ ꯅꯍꯥꯟꯋꯥꯏ ꯑꯩꯈꯣꯏ ꯑ ꯀꯩꯅꯣ ꯀ꯭ꯂꯥꯁ ꯇꯦꯟ ꯑꯗꯨꯋꯥꯏꯗ ꯑꯃ ꯄꯨꯜꯂꯦ
ꯎꯝ
ꯎꯝ ꯑꯗꯨꯝ ꯑ ꯀꯩꯅꯣ ꯅꯨꯡꯉꯥꯏꯕꯅꯤ ꯇꯤꯟꯅꯕ
ꯏꯁ ꯇꯤꯟꯅꯕ ꯅꯨꯡꯉꯥꯏꯕ ꯅꯠꯇꯦ ꯃꯣꯏꯗꯤ ꯄ꯭ꯔꯄꯣꯁꯀ ꯇꯧꯁꯟꯗꯣꯏꯅꯤ
ꯍꯣꯏ ꯑꯩꯕꯨꯗꯤ ꯇꯧꯗꯦꯗ ꯑꯗꯣ ꯏꯃꯥꯟꯅꯕꯤ ꯏꯕꯥꯅꯤꯁꯦ ꯕꯦꯁ ꯐ꯭ꯔꯦꯟꯅꯦꯕ ꯑꯗꯨꯒꯤ ꯏꯃꯥꯟꯅꯕꯤꯕꯨ ꯇꯧꯋꯦ ꯄ꯭ꯔꯣꯄꯣꯁ ꯇꯧꯔꯒ ꯍꯣꯏ ꯑꯗꯨꯝ ꯅꯨꯡꯁꯤꯅꯕꯅꯦ ꯀꯣꯏꯅꯕꯅꯦ ꯍꯣꯏ
ꯑꯗꯨꯅꯦ ꯃꯣꯏꯗꯤ ꯑꯗ ꯀꯩꯅꯣ ꯇꯧꯕꯅꯦ
ꯑꯥ ꯑꯃꯨꯛꯀ ꯂꯥꯞꯅ ꯀ꯭ꯂꯥꯁ ꯇꯦꯟ ꯂꯣꯏꯔꯒ ꯑꯃꯨꯛꯀ ꯂꯥꯞꯅ ꯂꯩꯕꯒꯤ ꯁꯦꯀꯦꯟꯗꯔꯤꯗ ꯑꯗꯣ ꯃꯣꯏꯗꯣ ꯄꯥꯎꯗꯣ ꯐꯥꯎꯅꯔꯛ ꯐꯥꯎꯅꯗꯕꯤꯗ ꯑꯃꯨꯛ ꯂꯩꯕ ꯃꯥꯜꯂꯦ ꯑꯁ ꯑꯁ ꯁꯤ ꯋꯥꯁꯦ ꯇꯣꯛꯈ꯭ꯔꯁꯤꯗ ꯂꯣꯏ ꯂꯤꯔꯒꯅꯤ ꯌꯥꯔꯦ
ꯂꯤꯔꯁꯨ ꯀꯁꯨ ꯀꯥꯏꯗꯦ
ꯅꯨꯡꯁꯤꯌꯦꯗ ꯑꯁ ꯑꯉꯥꯡ ꯑꯣꯏꯔꯤꯉꯩꯗꯣ ꯀꯣ ꯍꯧꯖꯤꯛꯁꯨ ꯑꯉꯥꯡ ꯑꯣꯏꯔꯤꯌꯦ ꯑꯗꯨꯕꯨ ꯑꯁ ꯍꯧꯖꯤꯛꯛꯇꯤ ꯄꯨꯔꯥ ꯑꯍꯟꯅꯤꯍꯦ ꯍꯣꯏ ꯐꯥꯒꯤ ꯇꯧꯅꯦ ꯑꯁ ꯅꯪꯉꯣꯟꯗꯒꯤ ꯍꯜꯂꯝꯒꯅꯤ ꯍꯣꯏ ꯏꯆꯦ ꯀꯧꯔꯁꯨ ꯌꯥ ꯌꯥꯒꯅꯤꯗ
ꯏꯆꯦ ꯅꯨꯡꯁꯤꯕꯤ ꯀꯧꯔꯒꯦ ꯑꯗꯨꯗꯤ ꯌꯥꯔꯕꯣ
ꯌꯥꯏꯌꯦ ꯑꯗꯨꯁꯨ ꯏꯆꯦ ꯅꯪꯉꯣꯟꯗꯒꯤ ꯍꯜꯂꯝꯒꯅꯤ ꯈꯪꯗꯦꯗ ꯍꯜꯂꯝꯒꯗ꯭ꯔꯥ
ꯂꯦꯡꯒꯥꯒꯨꯝꯕ ꯑꯣꯏꯔꯝꯅꯤꯀꯣ
ꯂꯦꯡꯒꯥꯁꯨ ꯑꯣꯏꯔꯝꯕ ꯌꯥꯏ
ꯑꯩꯗꯤ ꯅꯪꯒꯤ ꯅꯈꯣꯟꯁꯤꯗ ꯂꯦꯡꯒꯥ ꯑꯣꯏꯔꯝꯗꯣꯏ ꯃꯥꯜꯂꯤ
ꯑꯩꯁꯦ ꯍꯅꯨꯕꯤꯒꯤ ꯃꯈꯣꯟ ꯃꯥꯟꯕ꯭ꯔꯥ
ꯃꯥꯟꯗꯦ ꯑꯉꯥꯡ ꯃꯆꯥꯒꯤ ꯃꯥ ꯑꯉꯥꯡ ꯃꯆꯥꯒꯤ ꯃꯥꯜꯂꯦ
ꯑꯁ ꯑꯉꯥꯡ ꯃꯆꯥꯗꯤ ꯍꯥꯏꯅꯨꯗ
ꯑꯁꯦꯡꯕ ꯀꯣ ꯑꯉꯥꯡ ꯃꯆꯥ ꯃꯥꯜꯂꯤ ꯍꯥꯅꯨꯕꯤ ꯃꯥꯟ ꯗꯦ
ꯅꯪꯒꯤꯁꯦ ꯅꯪ ꯅꯪꯒꯤ ꯈꯪꯗꯦ ꯑꯩ ꯅ ꯍꯥꯏ ꯅꯪꯒꯤꯁꯦ ꯌꯥ ꯊꯥꯔꯇꯤꯕꯨꯗꯤ ꯁꯨꯔꯝꯃꯣꯏ ꯅꯪ ꯑꯩꯠꯁꯇꯣ ꯆꯍꯤꯗꯣ ꯎꯝ ꯑꯩꯁꯨ ꯁꯨ ꯁꯨꯗꯦ
ꯌꯧꯗ꯭ꯔꯤꯌꯦ ꯑꯗꯨꯗꯤ
ꯎꯝ ꯈꯔ ꯂꯩꯔꯤꯌꯦꯗ ꯣꯏ ꯍꯩ ꯆꯕꯅꯕꯨ ꯃꯥꯜꯂꯦ ꯀꯩ ꯂꯦꯍꯦꯒꯥꯥ ꯃꯥꯜꯂꯦ ꯑꯗꯤ
ꯑꯗꯨꯅꯦ ꯌꯧꯗ꯭ꯔꯤ ꯑꯗꯨꯗꯤ ꯑꯗꯨꯕꯨ ꯅꯪ ꯍꯥꯏꯔꯤꯕ ꯀꯩꯅꯣꯝꯗꯨꯗꯤ ꯌꯧꯗ꯭ꯔꯤ
ꯍꯥꯥ
ꯅꯪꯅ ꯍꯥꯏꯔꯤꯕ ꯀꯩꯅꯣꯝꯗꯨꯗꯤ ꯌꯧꯗ꯭ꯔꯤꯑꯕ
ꯑꯣ ꯌꯧꯗ꯭ꯔꯤꯌꯦ ꯑꯩꯈꯣꯏ ꯆꯞ ꯃꯥꯟꯅꯕ ꯃꯥꯜꯂꯦ ꯀꯣꯂꯦꯖꯇꯣ ꯑ ꯅꯪ ꯀꯣꯂꯦꯖ ꯒ꯭ꯔꯦꯖꯨꯋꯦꯁꯟꯒꯨꯝꯕꯗꯣ ꯂꯣꯏꯔꯕꯣ
ꯂꯣꯏꯌꯦ
ꯑꯗꯣ ꯆꯥ ꯃꯥꯅꯕ ꯃꯥꯜꯂꯦꯕ ꯍꯣ
ꯍꯟꯗꯛ ꯂꯣꯏꯔꯤꯅꯤ
ꯑꯗꯣ ꯑꯩ ꯑꯩꯅ ꯍꯥꯜꯂꯦꯅꯦ ꯑꯗꯨꯗꯤ
ꯎꯝ ꯍꯥꯟꯅꯁꯨ ꯆꯞ ꯃꯥꯟꯅꯩꯗ ꯏꯆꯦ ꯈꯪꯅꯕꯁꯨ ꯀꯩꯁꯨ ꯑꯗꯨ ꯏꯆꯦ ꯈꯪꯅꯕꯁꯨ ꯀꯩꯁꯨ ꯀꯥꯏꯗꯦ ꯀꯩꯅꯣ ꯫
ꯀꯩꯁꯨ ꯀꯥꯏꯗꯦ ꯍꯣꯏ
ꯎꯝ ꯎꯝ
ꯍꯧꯖꯤꯛꯇꯤ ꯈꯔ ꯏꯪ ꯅꯨꯡꯉꯥꯏꯌꯦ ꯅꯨꯡꯁꯥꯁꯨ ꯊꯣꯛꯇꯦ ꯉꯔꯥꯡꯗꯤ ꯅꯨꯡꯁꯥ ꯊꯣꯛꯄꯗꯣ
ꯉꯔꯥꯡꯗꯤ ꯌꯥꯝ ꯁꯥꯏꯌꯦ ꯍꯛꯆꯥꯡ ꯒꯁꯦ ꯋꯥꯏꯑꯦ ꯌꯥꯝ
ꯌꯥꯝ ꯋꯥꯏ ꯑꯃꯨꯛꯀ ꯃꯩ ꯃꯨꯠꯂꯗꯤꯀꯣ ꯑꯁ
ꯑꯁ ꯉꯔꯥꯡ ꯑꯗꯨꯅꯦ ꯉꯔꯥꯡꯗꯒꯤ ꯃꯩꯁꯦ ꯈꯨꯃꯨꯠ ꯊꯤꯅ ꯃꯨꯠꯂꯤ ꯀꯩꯅꯣ
ꯎꯝ
ꯃꯩ ꯃꯩ ꯃꯨꯠꯂ ꯅꯪꯗꯤ ꯄꯣꯜ ꯌꯦꯡꯉꯝꯗꯣꯏ ꯃꯥꯜꯂꯦ
ꯍꯥꯥ
ꯕꯣꯜ ꯌꯦꯡꯕ꯭ꯔꯥ
ꯑꯁ ꯑꯩꯕꯨ ꯕꯣꯜ ꯌꯦꯡꯗꯦ ꯇꯨꯝꯕ ꯐꯥꯎ ꯑꯩꯗꯤ ꯕꯣꯜ ꯏꯟꯇꯔꯦꯁ ꯂꯩꯇꯦ ꯑꯦ ꯑꯗꯨꯕꯨ ꯌꯦꯡꯗꯤ ꯌꯦꯡꯉꯦ ꯑꯗꯨꯕꯨ ꯀꯩꯅꯣ ꯏꯃꯦꯖ ꯑꯃꯈꯛꯇ ꯌꯦꯡꯉꯤ
ꯎꯝ
ꯍꯧꯕꯗꯒꯤ ꯍꯧꯖꯤꯛ ꯐꯥꯎ ꯑꯩꯈꯣꯏ ꯏꯅꯥꯎꯅꯨꯄꯤ ꯍꯣꯏꯗꯤ ꯌꯥꯝ ꯌꯦꯡꯕꯅꯦ
ꯕꯣꯜ ꯑꯣ ꯍꯣꯏ ꯑꯩꯈꯣꯏꯗ ꯇꯤꯚꯤꯗ ꯌꯦꯡꯅꯦꯕ ꯃꯣꯏ
ꯎꯝ
ꯌꯦꯡꯕꯗꯨ ꯌꯦꯡꯕꯗꯣ ꯑꯩꯗꯤ ꯐꯖꯅ ꯇꯨꯝꯕꯅꯤ
ꯆꯨꯝꯕꯅ ꯐꯩꯗ ꯌꯦꯡꯉ ꯌꯦꯡꯗꯣꯏ ꯁꯔꯨꯛ
ꯑꯩ ꯇꯨꯝꯕ ꯄꯦꯟꯗꯦꯕ ꯑꯗꯨꯒꯨꯝꯕꯗꯣ ꯉꯥꯏꯔꯒ ꯑ ꯑꯩꯈꯣꯏ ꯏꯅꯥꯎꯄꯤꯈꯣꯏꯗꯤꯀꯣ ꯑꯂꯔꯝꯒꯨꯝꯕ ꯊꯝꯃꯒꯀꯣ ꯐꯠꯖꯅ ꯌꯦꯡꯕꯅꯦ ꯑꯩꯗꯤ ꯌꯥꯎꯗꯦ ꯑꯩꯗꯤ ꯃꯦꯁꯤꯒꯤ ꯐꯦꯟꯁꯨ ꯅꯠꯇꯦ ꯔꯣꯅꯦꯜꯗꯣꯒꯤ ꯐꯦꯟꯁꯨ ꯅꯠꯇꯦ
ꯑꯁ ꯑꯗꯨꯗꯤ ꯑꯃꯇꯪꯒꯤ ꯅꯠꯇꯦꯅꯦ ꯐꯦꯟꯁꯤꯅꯦ
ꯑꯗꯣ ꯅꯪꯗꯤ ꯀꯅꯥꯒꯤ ꯐꯦꯟ꯭ꯔꯥ
ꯑꯥꯏꯗ ꯏꯔ ꯅꯜꯗꯅꯤ
ꯑꯁ ꯑꯩꯈꯣꯏꯗꯣꯀꯣ ꯔꯣꯅꯦꯜꯗꯣꯁꯨ ꯑꯝ ꯏꯄꯥ ꯔꯣꯅꯦꯜꯗꯣꯅꯦꯕ ꯔꯣꯅꯥꯜꯗꯣꯒꯤ ꯐꯦꯅꯦꯕ ꯑꯃꯨꯛꯀ ꯏꯅꯥꯎꯄꯤꯅ ꯃꯦꯁꯤꯒꯤ ꯐꯦꯟ ꯑꯩꯈꯣꯏꯗ ꯑꯅꯤ ꯂꯩꯔꯕꯅꯦ
ꯑꯣ ꯈꯟꯅꯗ꯭ꯔꯣ ꯃꯦꯁꯤꯅ ꯀꯥꯅꯤ ꯔꯣꯅꯥꯜꯗꯣꯅ ꯀꯥꯅꯤ ꯃꯦꯁꯤ
ꯅꯥꯕꯅꯦꯕꯕꯥꯅꯤꯁꯦ
ꯑꯗꯨꯅꯦ
ꯃꯤꯁꯤꯅ ꯅꯨꯡꯁꯤꯕꯅꯦ ꯍꯦꯟꯅ ꯅꯨꯡꯁꯤꯕꯅꯦ ꯑꯗꯨꯝ ꯍꯥꯏꯕꯅꯦ ꯏꯃꯥ ꯏꯅꯥꯎꯄꯤ
ꯑꯥ
ꯀꯔꯤ ꯍꯥꯏꯁꯤꯔ
ꯑꯁ ꯔꯣꯅꯥꯜꯗꯣꯒꯤ ꯐꯦꯟꯁꯤꯅ ꯃꯦꯁꯤꯁꯤꯅ ꯑꯃꯨꯛ ꯍꯥꯏꯔꯛꯇꯣꯏꯅꯤ ꯑꯦ ꯔꯣꯅꯥꯜꯗꯣꯗꯤ ꯌꯥꯗꯦ ꯃꯦꯁꯤ ꯔꯣꯅꯥꯜꯗꯣ ꯐꯅꯣ ꯃꯦ ꯌꯥꯗꯦꯅ ꯍꯥꯏꯗꯣꯏꯅꯦ
ꯑꯣ ꯑꯩꯗꯤ ꯑꯅꯤꯃꯛ ꯅꯠꯇꯕꯅꯤꯗ ꯀꯩꯁꯨ ꯀꯥꯏꯕ ꯂꯩꯇ꯭ꯔꯦ ꯃꯣꯏ ꯈꯟꯅꯔꯁꯨ ꯑꯗꯨꯝ ꯇꯨꯃꯤꯟꯅ ꯂꯩ ꯊꯣꯛꯈ꯭ꯔꯕꯅꯤ
ꯖ ꯖꯁ ꯑꯣꯏꯔꯣ ꯇꯪꯅ ꯍꯥꯝꯗꯣꯛꯄꯒꯤ ꯈꯣꯠꯄꯒꯤ
ꯐꯥꯎ ꯑꯣꯏꯣꯏꯗꯤꯡꯗꯦ ꯑꯩꯗꯤ
ꯅꯪ ꯑꯃꯨꯛ ꯇꯥꯗꯅ ꯌꯥꯁꯁꯨ ꯑꯣꯏꯔꯕꯕꯨꯨ ꯆꯁ ꯑꯣꯏꯕ꯭ꯔꯕꯨꯨ ꯅꯒꯗ ꯇꯧꯗꯅ ꯃꯣꯏ ꯃꯌꯥꯝ ꯃꯣꯏꯅ ꯃꯣꯏ ꯃꯌꯥꯝꯅ ꯁꯣꯏ ꯕꯨ
ꯍꯣꯏ ꯔꯣꯅꯦꯜꯗ ꯎꯕꯨꯗꯤ ꯃꯁꯛꯄꯨꯗꯤ ꯑꯗꯨꯝ ꯑꯩꯅ ꯑꯩꯅ ꯈꯟꯕꯗ ꯔꯣꯅꯦꯜꯗꯕꯨꯗꯤ ꯃꯁꯛ ꯕꯨꯗꯤ ꯐꯖꯩꯌꯦ
ꯑꯥ
ꯑꯗꯨꯝ ꯃꯥꯒꯤ ꯑꯦꯄꯤꯦꯔꯦꯟꯁꯁꯨ ꯐꯖꯩꯌꯦꯕ ꯃꯥꯒꯤ ꯕꯥꯗꯤꯒꯨꯝꯕ ꯑꯗꯨꯝ ꯐꯖꯩ ꯑꯗꯣ ꯃꯦꯁꯤꯁꯨ ꯑꯗꯨꯝ ꯌꯥꯏꯌꯦ ꯑꯣꯏꯔꯣꯅꯦ ꯁꯨꯏ ꯌꯥꯏ ꯑꯅꯤꯃ ꯑꯗꯨꯝ ꯌꯥꯏꯔ
ꯌꯥꯏ
ꯅꯤ ꯍꯦ
ꯑꯩ ꯕꯤꯛ ꯐꯦꯟ ꯅꯠꯇꯦꯗ ꯑꯩ ꯁꯨꯝ ꯁꯞꯄꯣꯔꯠ ꯇꯧꯔꯤꯕꯗꯨꯅꯤ
ꯑꯣ
ꯀ꯭ꯔꯤꯛꯀꯦꯠꯀꯤ ꯍꯥꯏꯔꯗꯤ ꯂꯣꯏ ꯈꯪꯉꯤ ꯀꯩꯅꯣꯝꯒꯤ ꯍꯥꯏꯔꯗꯤ ꯕꯣꯜꯒꯤ ꯍꯥꯏꯔꯗꯤ ꯈꯪꯗꯦ ꯑꯃꯅꯤꯗꯒ ꯌꯦꯅ ꯀ ꯈꯪꯗꯦꯔ ꯑꯗꯦ ꯎꯝ
ꯑꯩꯈꯣꯏ ꯑꯩꯈꯣꯏꯗꯗꯤ ꯌꯥꯝ ꯌꯦꯡꯉꯤꯕ ꯑꯩ ꯈꯛꯇꯅꯤ ꯌꯦꯡꯗꯕꯁꯦ
ꯎꯝ ꯑꯩꯗꯤ ꯀꯩꯅꯣꯝ ꯇꯧꯋꯦ
ꯏꯃꯥꯒ ꯑꯩ ꯈꯛꯇꯅ ꯌꯦꯡꯗꯕꯁꯦ
ꯎꯝ ꯑꯩꯗꯤ ꯌꯦꯡꯉꯦ ꯑꯗꯨꯝ ꯈꯔ ꯍꯥꯏꯕꯨꯗꯤ ꯑꯗꯨ
ꯇꯨꯝꯕꯗꯤ ꯄꯦꯟꯕ꯭ꯔꯥ ꯑꯗꯣ ꯌꯦꯡꯉꯁꯨ
ꯎꯝ ꯇꯨꯝꯕꯁꯤ ꯇꯨꯝꯗꯦꯗꯨꯝ ꯍꯥꯏꯗꯤ ꯑꯗꯨ ꯃꯦꯠꯁꯀꯨꯝꯕ ꯌꯦꯡꯉꯦ ꯁꯨꯇꯤ ꯃꯇꯝ ꯑꯗꯨꯋꯥꯏꯗ ꯌꯦꯡꯕ ꯍꯥꯏꯅꯤ ꯅꯠꯇꯦ ꯇꯗꯤ ꯌꯦꯡꯗꯦ ꯑꯩꯃꯗꯤ
ꯁꯨꯇꯤ ꯑꯋꯥꯏꯗ ꯌꯦꯡꯉꯦ ꯁꯨꯇꯤ ꯑꯋꯥꯏꯗ ꯑꯣꯏꯗ꯭ꯔꯗꯤ ꯌꯦꯡꯗꯦ